ꯍꯜꯂꯣꯗꯣ
ꯇꯥꯏꯌꯦ
ꯌꯥꯝ ꯁꯦꯡꯅ ꯐꯖꯅ ꯇꯥꯕ꯭ꯔꯣ
ꯌꯥꯝ ꯁꯦꯡꯅ ꯐꯖꯅ
ꯀꯩ ꯀꯩ ꯇꯧꯔꯝꯃꯤꯅꯣ ꯁꯣꯝ ꯁꯤꯕꯨ ꯑꯝꯇ ꯍꯥꯏꯕꯤꯔꯛꯑꯣ ꯉꯁꯥꯏ ꯑꯌꯨꯛꯇꯒꯤ ꯀꯩꯀꯩ ꯇꯧꯕꯤꯒꯦ ꯑꯩꯅ ꯉꯥꯡꯕꯗꯨꯁꯨ
ꯑꯩ ꯑꯩꯁꯦ ꯍꯧꯖꯤꯛꯁꯤꯅꯅꯦ ꯃꯥꯏ ꯇꯥꯒꯦ ꯇꯧꯔꯤ ꯇꯨꯝ ꯍꯧꯒꯠꯇ ꯉꯥꯏꯔꯤ ꯑꯗꯣ ꯁꯥꯏꯗꯒꯤ ꯑꯌꯨꯛ ꯍꯧꯒꯠꯂꯛꯄ ꯌꯥꯍꯧ ꯊꯦꯡꯉꯦ ꯑꯈꯣꯏꯗꯣ ꯑꯗꯨꯅ ꯑꯗꯨ ꯌꯥꯍꯧ ꯍꯦꯛ ꯇꯨꯝ ꯍꯦꯛ ꯍꯧꯒꯠꯂꯛꯄꯒ ꯀꯦ ꯑꯦꯞ ꯁꯤ ꯆꯥꯁꯤꯅ ꯍꯥꯏꯔꯛꯑꯦ ꯑꯈꯣꯏ ꯔꯨꯝ ꯊꯪꯅꯕꯅ ꯑꯗꯨꯒ ꯑꯃꯨꯛ ꯀꯦ ꯑꯦꯞ ꯁꯤꯗꯣ ꯉꯥꯏꯔꯦ ꯑꯗꯨ ꯆꯥꯏꯔꯦ ꯆꯥꯛꯁꯨ ꯊꯣꯡ ꯆꯥꯗ꯭ꯔꯦ ꯀꯦꯑꯦꯞ ꯁꯤ ꯑꯣꯏꯅ ꯆꯥꯔꯦ ꯑꯗꯨꯒ ꯇꯨꯝꯅꯔꯦ ꯊꯕꯛ ꯈꯔ ꯇꯧꯅꯔꯝꯃꯒ ꯑꯗꯨꯒ ꯍꯧꯖꯤꯛ ꯍꯧꯒꯠꯂꯛꯑꯦ ꯅꯪꯗꯤ ꯀꯩꯀꯩ ꯇꯧꯔꯝꯃꯤꯅꯣ ꯀꯩ ꯀꯩ ꯇꯧꯈ꯭ꯔꯒꯦ ꯉꯁꯤꯒꯤ
ꯑꯩꯁꯨ ꯀꯩ ꯑꯝꯇꯗꯤ ꯇꯧꯗꯦ ꯍꯥꯏꯗꯤ ꯊꯕꯛ ꯑꯗꯨ ꯇꯧꯗꯤ ꯑꯩꯁꯨ ꯉꯁꯤꯗꯣ ꯀꯦ ꯑꯦꯞ ꯁꯤ ꯆꯥꯏꯌꯦ ꯉꯁꯤꯗꯣ ꯕꯥꯏ ꯋꯥꯟ ꯒꯦꯠ ꯋꯥꯟꯗꯨꯅꯁꯨ ꯑꯣꯏ ꯍꯥꯏꯌꯦ ꯑꯗꯨꯗ ꯀꯦ ꯑꯦꯞ ꯁꯤ ꯆꯥꯍꯧꯔꯁꯤꯅꯅꯦ ꯃꯌꯥꯝꯁꯦ ꯄꯩꯁꯥꯁꯦ ꯌꯥꯝ ꯂꯩꯅꯗꯕꯅꯤꯅ ꯑꯗꯨꯀꯥꯟꯗ ꯑꯣꯏꯅ ꯍꯧꯍꯧ ꯇꯧꯔꯒ ꯆꯥꯍꯧꯁꯦꯅ ꯆꯥꯍꯧꯕꯅꯦꯕꯀꯣ ꯑꯈꯣꯏꯁꯨ ꯑꯗꯨꯗꯨꯒ ꯍꯧꯖꯤꯛꯁꯤꯅ ꯑꯃꯨꯛ ꯇꯨꯝꯃꯨꯔꯦ ꯇꯨꯝꯃꯨꯔꯒꯅꯦ ꯀꯩꯅꯣ ꯇꯧ ꯁꯦ ꯁꯨꯝ ꯁꯦꯝꯗꯣꯛꯁꯤꯔꯅ ꯇꯧꯕ ꯍꯣꯔꯦꯟ ꯅꯨꯡꯗꯥꯡꯁꯦ ꯀꯥꯡꯉꯧ ꯑꯃ ꯆꯥꯅꯕꯅ ꯑꯗꯨꯒꯤ ꯇꯧꯔꯝꯕꯅꯦ
ꯎꯝ ꯑꯗꯨꯕꯨꯗꯤ ꯀꯦ ꯑꯦꯞ ꯁꯤ ꯌꯥꯝ ꯆꯥꯅꯩ ꯅꯪ ꯃꯥꯜꯂꯤꯀꯣ ꯃꯤꯁꯤꯡꯁꯦ ꯕꯥꯢ ꯋꯥꯟ ꯒꯦꯠ ꯋꯥꯟ
ꯆꯥꯅꯕ ꯃꯥꯜꯂꯦ
ꯑꯣꯏꯕꯅꯤꯅꯥ
ꯑꯗꯨ ꯍꯥꯎ ꯍꯥꯎꯋꯦꯀꯣ ꯑꯈꯣꯏꯗꯣ ꯑ ꯑꯈꯣꯏꯒꯤ ꯀꯦ ꯑꯦꯞ ꯁꯤ ꯁꯦ ꯂꯩꯔꯛꯄꯗ ꯑꯈꯣꯏꯒꯤ ꯀꯩꯅꯣꯝꯅ ꯂꯩꯕꯤꯔꯛꯄꯅꯦꯕꯀꯣ ꯑ ꯅꯨꯄꯥ ꯑꯃꯅ ꯃꯣꯏꯒꯤ ꯎꯝ ꯑꯗꯨꯗ ꯃꯥꯁꯤꯅ ꯀꯥꯎꯕꯒꯤ ꯃꯣꯏꯒꯤꯁꯨ ꯌꯥꯎꯅ ꯂꯩꯔꯛꯄ ꯖꯥꯠꯅꯤ ꯑꯗꯨ ꯀꯥꯟꯁꯤꯗꯅꯦ ꯀꯩꯅꯣ ꯇꯧꯔꯦꯌꯦ ꯗꯤꯞ ꯀꯩꯀꯥꯗꯣ ꯀꯩꯝꯇ ꯌꯥꯎꯔꯛꯇ꯭ꯔꯕ ꯃꯀꯥꯎꯕ ꯑꯗꯨꯗꯨꯒꯤ ꯗꯤꯞ ꯀꯩꯀꯥꯁꯦ ꯑꯃꯨꯛ ꯀꯣꯟꯅ ꯃꯈꯣꯏꯁꯦ ꯃꯊꯥ ꯁꯥꯎꯔꯦ ꯌꯥꯎꯔꯛꯇ꯭ꯔꯦꯅ ꯑꯗꯒꯤꯗꯤ ꯃꯣꯔꯣꯛ ꯑꯣꯏꯅ ꯑꯗꯨꯅ ꯃꯦꯠ ꯑꯁꯦ ꯀꯩꯝ ꯀꯣꯠꯇꯕꯗꯤ ꯍꯥꯎꯔꯔꯣꯏ ꯁꯣꯁꯁꯨ ꯀꯩꯁꯨ ꯀꯩꯝꯇ ꯂꯩꯇꯦꯅ ꯍꯥꯏꯅꯔꯦ ꯑꯗꯨꯃꯥꯢ ꯂꯩꯔꯝꯕꯅꯦ ꯑꯗꯨ ꯀꯣꯟꯅ ꯑꯃꯨꯛ ꯗꯤꯞꯁꯦ ꯑꯃꯨꯛ ꯌꯥꯎꯔꯝꯃꯦ ꯑꯃꯨꯛ ꯍꯥꯏꯔꯦ ꯑꯗꯩꯗꯤ ꯀꯣꯟꯅ ꯑꯃꯨꯛ ꯊꯤꯜꯂꯛꯑꯦ ꯑꯦꯗꯅ ꯀꯔꯤꯅꯦ ꯍꯥꯏꯕ ꯑꯈꯣꯏꯗꯣ ꯑꯗꯨꯃꯥꯏꯅ ꯇꯧꯔꯒ ꯑꯗꯨ ꯅꯣꯏꯗꯤ ꯑꯗꯨꯝ ꯂꯩꯕꯗ ꯗꯤꯞ ꯌꯥꯎꯔꯛꯄ꯭ꯔꯣ ꯀꯃꯥꯏꯅ ꯇꯧꯒꯦ
ꯑꯈꯣꯏꯒꯤꯗꯤ ꯂꯣꯏ ꯌꯥꯎꯔꯛꯑꯦ ꯁꯨꯅꯥ ꯑꯈꯣꯏ ꯑꯗꯨꯝ ꯃꯔꯤ ꯌꯥꯎꯔꯛꯑꯦ ꯑꯈꯣꯏꯒꯤꯗꯤ ꯅꯣꯏ ꯀꯩꯒꯤ ꯑꯣꯏꯖꯥꯠꯅꯣ ꯍꯥꯄꯛꯇꯤꯖꯥꯠꯂꯣ ꯅꯣꯏꯒꯤꯗꯣ
ꯑꯣ ꯃꯣꯏꯗꯣ ꯀꯥꯎꯕꯒꯤ ꯃꯥꯜꯂꯦ ꯍꯥꯏꯗꯤ ꯌꯥꯝ ꯌꯥꯝꯕꯅꯤꯅꯀꯣ ꯃꯤꯈꯩꯁꯦ ꯑꯗꯨꯝ ꯑꯌꯥꯝꯕꯅ ꯑꯅꯝꯕꯅ ꯂꯩꯕ ꯂꯥꯛ ꯅꯔꯝꯅꯦꯕ ꯑꯗꯨꯗꯨꯒꯤ ꯌꯥꯝꯕꯒꯤ ꯌꯥꯝꯕꯒꯤ ꯇꯧꯕꯁꯤꯗ ꯃꯣꯏ ꯑ ꯀꯩꯅꯣ ꯐꯔꯛ ꯇꯥꯈꯤꯕ ꯃꯥꯜꯂꯦ ꯈꯔ ꯀꯥꯎꯕꯒꯨꯝꯕ ꯇꯧꯕ ꯃꯥꯜꯂꯦ ꯑꯗꯣ ꯑ ꯑꯗꯨꯝ ꯍꯥꯎꯔꯦꯗ ꯈꯔ ꯀꯩꯝ ꯌꯥꯎꯗ꯭ꯔꯁꯨ ꯑꯈꯣꯏꯒꯤ ꯑꯃꯦꯠꯄꯗꯨꯁꯨ ꯍꯥꯎꯋꯦꯕꯀꯣ
ꯌꯥꯅ ꯌꯥꯅꯕ ꯆꯥꯔꯦ ꯑꯈꯣꯏ ꯃꯌꯥꯝꯒ ꯆꯥꯃꯤꯟꯅꯕꯅꯦ ꯍꯥꯎꯋꯤ
ꯑꯗꯣ ꯍꯧꯖꯤꯛꯀꯥꯟꯁꯦ ꯅꯣꯏ ꯑꯦꯛꯖꯥꯝ ꯇꯧꯕ ꯇꯧꯋꯦ ꯍꯥꯏꯒꯨꯝ ꯇꯧꯗꯥꯏꯅꯦ ꯑꯗꯣꯝ ꯑꯦꯛꯖꯥꯝ ꯀꯩꯗꯧꯉꯩ ꯂꯩꯒꯦ ꯑ ꯂꯥꯏꯔꯤꯛꯇꯤ ꯀꯃꯥꯏ ꯀꯃꯥꯏꯅ ꯇꯧꯔꯤꯒꯦ ꯍꯧꯖꯤꯛ
ꯑꯣ ꯍꯣꯏ ꯍꯣꯏ ꯇꯧꯕꯧꯕꯅꯦ ꯍꯧꯖꯤꯛꯀꯥꯟꯁꯦ ꯑꯦꯛꯖꯥꯝ ꯑꯗꯣ ꯑꯩꯈꯣꯏꯗꯤ ꯑꯦꯛꯖꯥꯝꯁꯦ ꯂꯣꯏꯈ꯭ꯔꯦ ꯑꯦꯛꯖꯥꯝ ꯊꯥꯕꯅꯦ ꯑꯗꯨꯀꯥꯟꯗꯗꯤ ꯌꯥꯝꯅ ꯋꯥꯏꯗ ꯗꯤꯖꯥꯔꯇꯦꯁꯟꯕꯨ ꯇꯧꯕꯔꯣ ꯏ ꯑꯦꯛꯖꯥꯝꯕꯨ ꯇꯧꯕꯔꯣ ꯑꯗꯩꯗꯤ ꯈꯪꯗꯦ ꯃꯈꯟ ꯃꯈꯟ ꯌꯥꯝ ꯇꯧꯋꯦꯕ ꯑꯩꯈꯣꯏ ꯑꯦꯛꯖꯥꯝꯗꯣ ꯁꯤꯦꯂꯦꯕꯁ ꯑꯅꯧꯕ ꯍꯥꯞꯆꯤꯜꯂꯛꯄꯒꯤ ꯑꯗꯣ ꯍꯧꯖꯤꯛꯀꯤꯗꯤ ꯑꯥ ꯑꯩꯈꯣꯏ ꯑꯩꯈꯣꯏꯒꯤ ꯇꯧꯗ꯭ꯔꯦ ꯃꯤ ꯑꯇꯩꯒꯤꯗꯤ ꯌꯥꯝ ꯇꯧꯅꯔꯤꯕꯅꯦ ꯑꯗꯣ ꯃꯣꯏꯁꯨ ꯑꯦꯛꯖꯦꯝ ꯊꯥ ꯄꯥꯅꯕ ꯍꯣꯠꯅꯕꯗ ꯋꯥꯔꯜꯗ ꯀꯞꯁꯨ ꯌꯦꯡꯅꯤꯡꯅꯕꯅꯤꯅ ꯑꯗꯨꯃꯥꯏꯅ ꯇꯧꯋꯦꯒ ꯌꯥꯝ ꯍꯥꯏꯅꯩꯌꯦ ꯑꯗꯣ ꯑꯩꯈꯣꯏꯗꯤ ꯑꯦꯛꯖꯥꯝꯁꯦ ꯂꯣꯏꯈ꯭ꯔꯕꯅꯤꯅ ꯈꯔꯗꯤ ꯐꯔꯦ ꯑꯗꯨꯃꯥꯏꯅ ꯑꯣꯏꯅ ꯇꯧꯋꯦ ꯅꯣꯏꯒꯤꯗꯤ ꯑꯦꯛꯖꯥꯝ ꯍꯧꯈ꯭ꯔꯕ꯭ꯔꯣ ꯅꯠꯇ꯭ꯔ ꯀꯃꯥꯏꯅ ꯇꯧꯒꯦ꯫
ꯑꯩꯈꯣꯏꯒꯤ ꯑꯦꯛ ꯗꯣ ꯑꯗꯨꯅ ꯌꯥꯝ ꯊꯤꯅ ꯋꯥꯏ ꯑꯩꯗꯣ ꯋꯥꯔꯜ ꯀꯞꯁꯨ ꯌꯦꯡꯅꯤꯡꯕ ꯑꯩ ꯌꯦꯡꯁꯨ ꯌꯦꯡꯉꯦ ꯑꯍꯤꯡꯁꯨ ꯇꯨꯝꯗꯦꯕ ꯑꯩꯗꯣ ꯅꯨꯡꯊꯤꯟꯁꯨ ꯇꯨꯝꯗꯦ ꯉꯁꯤꯕꯨ ꯋꯥꯏ ꯑꯦꯛꯖꯥꯝꯒꯤꯁꯨ ꯈꯟꯕꯒꯤ ꯑꯗꯨꯝ
ꯉꯛꯇꯕꯤ ꯇꯧꯋꯦ ꯍꯦꯛꯇ ꯋꯥꯔꯜ ꯀꯞ ꯐꯖꯟ ꯍꯦꯟꯅ ꯌꯦꯡꯅꯤꯡꯕꯤ ꯑꯇꯣꯞꯄ ꯊꯕꯛ ꯇꯧꯅꯤꯡ ꯇꯧꯋꯦ ꯑꯗꯨ ꯌꯥꯝꯅ
ꯑꯗꯨꯅꯦ ꯗꯥꯎ ꯌꯝ ꯌꯗꯦꯕꯥ ꯅꯣꯏꯒꯤ ꯑꯦꯛꯖꯥꯝꯒ ꯇꯥꯁꯟꯕꯁꯦ ꯇꯥꯁꯜꯂꯝꯗ꯭ꯔꯒꯗꯤ ꯈꯔ ꯐꯗꯧꯅꯦ ꯇꯧꯔꯤꯁꯦ ꯑꯗꯣ ꯍꯧꯖꯤꯛꯀꯥꯟꯁꯦ ꯋꯦꯗꯔꯒ ꯅꯨꯡꯉꯥꯏꯇꯕꯅꯦ ꯑ ꯋꯦꯗꯔꯁꯦ ꯅꯨꯡꯉꯥꯏ ꯅꯨꯡꯉꯥꯏꯇ꯭ꯔꯁꯨ ꯈꯪꯗꯦ ꯑꯗ ꯁꯨꯃꯥꯏꯅ ꯈꯔ ꯇꯧꯕꯁꯦ ꯁꯤꯕꯨ ꯅꯪ ꯑ ꯀꯩꯅꯣ ꯇꯧꯕꯗꯤ ꯀꯃꯥꯏꯅ ꯇꯧꯒꯦ ꯀꯦ ꯆꯥꯛ ꯍꯥꯎꯕ꯭ꯔꯣ ꯌꯥꯝ ꯌꯥꯕ꯭ꯔꯣ ꯅꯠꯇ ꯅꯠꯇ꯭ꯔꯒꯅ ꯅꯪ ꯀꯩꯀꯩꯅꯗꯤ ꯑꯅꯝꯕ ꯍꯦꯟꯅ ꯆꯥꯒꯦ ꯍꯧꯖꯤꯛꯀꯥꯟꯁꯤꯕꯣ
ꯑꯩꯗꯣ ꯍꯧꯖꯤꯛꯀꯥꯟ ꯅꯨꯁꯥꯗꯤ ꯁꯥꯥꯏꯒꯦ ꯑꯃ ꯐꯃꯨꯡꯗꯒ ꯂꯩꯕꯁꯦ ꯌꯥꯝ ꯋꯥꯏꯑꯦꯕ ꯍꯥꯏꯗꯤ ꯐꯃꯨꯡꯗꯗ ꯂꯩ ꯑꯇꯣꯞꯄ ꯆꯠꯊꯣꯛꯅꯤꯡꯉꯥꯏ ꯂꯩꯇꯕꯅꯤꯅ ꯔꯨꯝꯗꯇꯪ ꯂꯩꯣꯏꯁꯟꯕꯗꯤ ꯐꯃꯨꯡꯗꯗ ꯇꯥꯏꯗꯅ ꯑꯗꯨꯝ ꯑꯗꯨꯅ ꯑꯗꯨꯝ ꯆꯥꯕꯁꯦ ꯑꯆꯝꯕꯅ ꯕꯨꯗꯤ ꯑꯗꯨꯝ ꯍꯦꯟꯅꯗꯤ ꯆꯥꯏꯌꯦ ꯑꯗꯣ ꯆꯥꯕꯗꯤ ꯑꯗꯨꯝ ꯐꯩꯌꯦ ꯑꯩꯗꯣ ꯑꯗꯨꯅ ꯑꯗꯨꯝ ꯄꯪꯆꯥꯗꯗꯤ ꯆꯥꯏ ꯑꯗꯣ ꯈꯪꯗꯦ ꯍꯥꯎꯔꯤꯈꯩ ꯆꯥꯔꯦ ꯑꯗꯨꯝ ꯆꯝꯃꯁꯨ ꯆꯥꯔꯦ ꯅꯪꯗꯤ ꯀꯃꯥꯏ ꯀꯃꯥꯏꯅ ꯇꯧꯋ ꯆꯥꯕ ꯊꯛꯄ
ꯑꯩꯁꯨ ꯑꯗꯨꯝ ꯄꯪꯆꯥꯗꯤ ꯆꯥꯏꯌꯦ ꯑꯗꯣ ꯍꯧꯖꯤꯛꯀꯥꯟꯗꯤ ꯍꯋꯥꯏ ꯑꯁꯥꯡꯕꯤ ꯃꯇꯝ ꯑꯣꯏꯕꯅꯤꯅ ꯍꯋꯥꯏ ꯑꯁꯥꯡꯕꯤꯁꯦ ꯈꯔ ꯑꯗꯨꯝ ꯆꯥꯔꯦ꯫ ꯑꯗꯨꯗꯨꯒ ꯍꯋꯥꯏ ꯑꯁꯥꯡꯕꯤꯒꯨꯝꯕ ꯁꯦꯕꯣꯠꯀꯨꯝꯕ ꯃꯇꯝ ꯌꯥꯝ ꯑꯣꯏꯅꯩꯗꯅ ꯑꯗꯣ ꯑꯩꯈꯣꯏꯅꯗꯤ ꯁꯤꯗ ꯈꯔ ꯇꯣꯏꯅ ꯆꯥꯕꯒꯤ ꯑ ꯆꯥꯅꯤꯡꯗꯕꯒ ꯐꯥꯎꯔꯛꯄꯁꯨ ꯌꯥꯎ ꯌꯥꯎꯋꯦꯕꯀꯣ ꯑꯗꯣ ꯃꯤꯗ ꯑꯥꯗ ꯂꯩꯕꯈꯩꯅ ꯃꯣꯏꯗꯤ ꯆꯥꯕ ꯐꯪꯗꯦ ꯑꯗꯨꯃꯥꯏꯅ ꯍꯥꯏꯗꯤ ꯑꯩꯈꯣꯏꯅ ꯆꯥꯔꯤꯁꯦ ꯃꯣꯏꯗꯤ ꯀꯩꯝꯇ ꯐꯪ ꯐꯪꯖꯗꯕ ꯍꯥꯏꯕꯁꯦ ꯇꯥꯕꯗ ꯌꯥꯝ ꯅꯨꯡꯉꯥꯏꯇꯕ ꯐꯥꯎꯋꯦꯕꯀꯣ ꯑꯗꯣ ꯑꯗꯨꯃꯥꯏꯅ ꯁꯧꯒ꯭ꯔꯤ ꯈꯔ ꯆꯥ ꯍꯋꯥꯏ ꯑꯁꯥꯡꯕꯤ ꯈꯔ ꯆꯥ ꯑꯗꯩꯗꯤ ꯊꯥꯎ ꯇꯧꯕꯁꯨ ꯆꯥꯏꯌꯦ ꯑꯗꯣ ꯁꯨꯝ ꯈꯔ ꯀꯩꯅꯣ ꯇꯧꯔꯛꯄꯩꯔ ꯈꯪꯗꯦ ꯊꯥꯎ ꯉꯧꯕꯁꯦ ꯌꯦꯟ ꯊꯣꯡꯕꯗ ꯑꯣꯏꯅ ꯉꯧꯔꯒ ꯆꯥꯈꯤꯕ ꯅꯠꯇ꯭ꯔꯒꯗꯤ ꯑꯇꯣꯞꯄꯗ ꯌꯥꯝ ꯄꯥꯛꯅ ꯍꯥꯏꯗꯤ ꯊꯥꯎ ꯏꯟꯁꯥꯡ ꯑꯣꯏꯅ ꯆꯥꯕꯗꯤ ꯆꯥꯗꯕ ꯃꯥꯜꯂꯦ ꯑꯩꯅ ꯈꯟꯕꯗ꯫ ꯑꯌꯥꯝꯕꯅ ꯑꯆꯝꯕ ꯑꯣꯏꯅ ꯆꯥꯕ ꯃꯥꯜꯂꯦ꯫
ꯑꯗꯣ ꯑꯩꯈꯣꯏꯗꯤ ꯁꯦꯕꯣꯠꯀꯥꯗꯨꯗꯤ ꯆꯥꯗꯕ ꯀꯨꯏꯔꯦ ꯁꯦꯕꯣꯠ ꯆꯥꯅꯤꯡꯉꯦ ꯁꯦꯕꯣꯠ ꯀꯤ ꯀꯥꯡꯉꯧꯒ ꯆꯥꯕꯗꯣ ꯉꯥꯔꯤꯒ ꯉꯧꯔꯒ ꯑꯗꯨꯗꯣ ꯍꯥꯎꯋꯦ ꯍꯥꯎꯕꯅꯦ ꯌꯥꯝꯅ ꯑꯗꯨ ꯆꯥꯗꯣ ꯀꯨꯏꯔꯦ ꯑꯩꯈꯣꯏꯗꯤ ꯐꯪꯗ꯭ꯔꯦ ꯑꯩꯈꯣꯏꯗꯤ ꯍꯋꯥꯏꯅ ꯑꯅꯝꯕꯗ ꯆꯥꯏꯌꯦ ꯑꯃ ꯑꯔꯨ ꯑꯣꯏꯅ ꯑꯗꯣ ꯍꯣꯁꯇꯦꯜꯁꯨ ꯂꯩꯕꯅꯤꯅ ꯅꯣꯏꯗꯤ ꯌꯥꯝꯅ ꯆꯥꯏ ꯃꯅꯥ ꯃꯁꯤꯡ ꯁꯦ ꯑꯩꯈꯣꯏꯗꯤ ꯑꯗꯨꯝ ꯁꯧꯒ꯭ꯔꯤꯕꯨꯗꯤ ꯆꯥꯏꯌꯦ ꯑꯗꯣ ꯁꯦꯕꯣꯠꯀꯥꯗꯨꯗꯤ ꯆꯥꯗꯕ ꯀꯨꯏꯌꯦꯕ
ꯑꯣ ꯑꯗꯨ ꯅꯣꯏ ꯑꯗꯣ ꯍꯋꯥꯏ ꯆꯥꯕꯗꯣ ꯑꯃꯔꯣꯝꯗ ꯍꯋꯥꯏ ꯆꯥꯕꯗꯨꯁꯨ ꯐꯗꯤ ꯐꯔꯤꯅꯦ ꯍꯥꯏꯗꯤ ꯍꯋꯥꯏ ꯆꯥꯕꯗꯣ ꯋꯥꯡꯈꯠꯂꯤ ꯀꯌꯥꯝ ꯍꯥꯏꯅꯗ꯭ꯔꯅꯦ ꯄ꯭ꯔꯣꯇꯤꯟꯅꯤ ꯀꯥꯏꯅ ꯑꯗꯨꯗꯨꯅ ꯋꯥꯡꯅꯕ ꯍꯋꯥꯏ ꯃꯍꯤꯗꯣ ꯊꯛꯆꯜꯂꯣ ꯑꯗꯨꯗꯣ ꯐꯕꯅꯦ ꯑꯩꯅ ꯊꯥꯏꯅ ꯁ꯭ꯀꯨꯜ ꯀꯥꯔꯤꯀꯥꯟꯗꯅꯦ ꯍꯋꯥꯏ ꯃꯍꯤꯁꯦ ꯊꯥꯛꯍꯜꯂꯦꯕ ꯑꯩꯈꯣꯏꯒꯤꯗꯤ ꯄꯨꯔꯥ ꯀꯩꯅꯣ ꯇ ꯍꯥꯏꯕꯇ ꯑ ꯀꯩ ꯍꯥꯏ ꯆꯠꯅꯕꯤꯒꯤ ꯔꯨꯜ ꯑꯃ ꯂꯩꯍꯟꯕꯒꯤ ꯃꯑꯣꯡꯗ ꯃꯣꯏꯅ ꯁꯦꯝꯖꯤꯟꯕ ꯇꯁꯦꯡꯕꯗꯤ ꯑꯗꯨꯝ ꯐꯗꯤ ꯐꯩꯅꯤ ꯑꯗꯨꯝ ꯊꯛꯑꯣ ꯍꯥꯏꯕꯗꯣ ꯃꯌꯥꯝꯁꯦ ꯑꯍꯥꯟꯕꯗꯤꯅ ꯌꯨꯝꯗꯒꯤ ꯁꯨꯝ ꯊꯛꯅꯔꯛꯇꯕꯅꯤꯅ ꯊꯛꯅꯤꯡꯅꯗꯕꯗꯣ ꯈꯪꯕ꯭ꯔꯥ ꯑꯗꯨꯗꯨꯒꯤ ꯃꯣꯏꯅ ꯔꯨꯜꯅꯤ ꯊꯛꯇꯕ ꯌꯥꯗꯦꯅ ꯍꯥꯏꯕ ꯑꯣꯏꯔꯒꯗꯤ ꯃꯤ ꯃꯌꯥꯝꯁꯦ ꯂꯣꯏ ꯊꯛꯅꯩꯗꯅ ꯔꯨꯜ ꯏꯟꯅꯗꯣꯏꯅꯤꯅ ꯑꯗꯨꯃꯥꯏꯅ ꯇꯧꯕꯒꯤ ꯊꯛꯅꯩꯌꯦꯛ ꯁꯛꯄꯗꯒꯤ ꯑꯩꯈꯣꯏꯁꯦ ꯋꯥꯡꯈꯠꯂꯦꯕꯀꯣ ꯀꯣꯠꯁꯦꯡꯕꯒꯤꯁꯨ ꯃꯍꯤꯁꯦ ꯊꯛꯄꯗ ꯑꯗꯨꯅ ꯑꯗꯨ ꯌꯥꯝ ꯀꯥꯟꯅꯒꯦꯗꯣ ꯈꯪꯉꯦ ꯑꯗꯨꯃꯗꯤ
ꯑꯗꯣ ꯍꯣꯏ ꯍꯋꯥꯏꯁꯦ ꯄ꯭ꯔꯣꯇꯤꯟꯅꯦꯗꯅ ꯑꯗꯨꯅ ꯅꯣꯏꯁꯨ ꯅꯣꯏ ꯃꯁꯥ ꯐꯗꯣꯏꯅꯦꯕ ꯌꯥꯝꯅ ꯑꯉꯥꯡ ꯑꯣꯏꯔꯤꯉꯩꯗ ꯄꯤꯖꯔꯗꯤ ꯑꯗꯨꯝ ꯋꯥꯡꯈꯠꯄ ꯀꯩ ꯑꯗꯨꯝ ꯆꯥꯎꯕꯁꯨ ꯍꯦꯟꯗꯣꯏꯅꯦꯕ ꯑꯗꯨꯝ ꯄ꯭ꯔꯣꯇꯤꯟꯅꯤꯅ ꯁꯥ ꯐꯕꯤ ꯈꯣꯠꯄꯤ ꯑꯗꯨꯝꯕꯒꯤ ꯑꯣꯏꯔ ꯐꯪꯒꯅꯤ ꯊꯥꯏꯅ ꯅꯣꯏ ꯊꯛꯍꯜꯂꯦ ꯍꯥꯏꯗꯣ ꯑꯗꯣ ꯑꯩꯈꯣꯏꯁꯨ ꯍꯣꯁꯇꯦꯜꯗ ꯂꯩꯕ ꯀꯥꯟꯗ ꯑꯗꯨꯝ ꯃꯍꯤ ꯍꯣꯁꯦꯜꯒꯤ ꯑꯩ ꯍꯋꯥꯏ ꯍꯥꯏꯔꯤꯁꯦ ꯃꯍꯤꯇ ꯑꯣꯏꯗꯅ ꯃꯍꯤꯁꯦ ꯆꯨꯝꯊꯣꯛꯑ ꯆꯨꯝꯊꯣꯛꯑꯒ ꯑꯩꯈꯣꯏ ꯍꯩꯗꯣꯛꯇꯣꯏꯅꯦꯕ ꯇꯦꯡꯀꯣꯠ ꯑꯃ ꯑꯗ ꯍꯥꯟꯅ ꯑꯗꯨꯗꯨꯒ ꯃꯄꯪꯁꯤꯡꯗꯣ ꯆꯥꯗꯣꯏꯅꯦꯕ ꯑꯗꯨꯃꯥꯏꯅ ꯆꯥꯔꯛꯑꯦ ꯑꯩꯈꯣꯏꯁꯨ
ꯍꯣꯏ ꯃꯣꯏꯒꯤ ꯃꯍꯤꯁꯦ ꯌꯥꯝ ꯃꯔꯥꯡ ꯀꯥꯏꯕ ꯀꯃꯥꯏꯅ ꯇꯧꯕꯅꯣ ꯈꯪꯗꯦ ꯍꯣꯁꯇꯦꯜꯒꯤ ꯍꯋꯥꯏꯈꯩꯁꯤꯅ ꯃꯍꯤꯁꯦ ꯃꯔꯥꯡ ꯌꯥꯝ ꯀꯥꯏꯗꯣ ꯃꯣꯏꯁꯦ ꯀꯣꯟꯅꯅꯕ ꯇꯧꯕꯩꯁꯨ ꯑꯣꯏꯔꯝꯕ ꯌꯥꯏ ꯅꯠꯇ꯭ꯔꯒ ꯑꯩꯈꯣꯏꯁꯦ ꯌꯥꯝ ꯍꯦꯟꯅ ꯋꯥꯡꯍꯟꯅꯤꯡꯉꯕ ꯖꯥꯠꯂꯣ ꯃꯣꯏꯅ ꯃꯍꯤ ꯌꯥꯝ ꯇꯧꯁꯤꯕ
ꯈꯪꯗꯦꯅ ꯀꯣꯟꯅꯅꯕ ꯇꯧꯕꯗꯤ ꯃꯥꯜꯂꯦ ꯃꯤ ꯌꯥꯝꯌꯥꯝꯕꯅꯤꯅ ꯍꯥꯏꯗꯤ ꯑꯗꯨꯝ ꯃꯣꯏꯁꯨ ꯑꯗꯨꯝ ꯃꯌꯥꯝꯗꯨꯒꯤ ꯄꯦꯟꯅꯕꯗꯤ ꯈꯪꯗꯦ ꯀꯔꯤꯒꯤ ꯀꯃꯥꯏꯅꯣ ꯃꯍꯤꯗꯤ ꯑꯗꯨꯝ ꯂꯥꯡꯉꯦꯀꯣ ꯑꯗꯨꯝ ꯈꯪꯗꯦ ꯀꯃꯥꯏꯅ ꯇꯧꯔꯤꯅꯣ ꯍꯛꯆꯥꯡ ꯐꯅꯕ ꯑꯣꯏꯖꯥꯠꯔꯣ ꯈꯪꯗꯦ
ꯑꯗꯨꯃꯥꯏꯅ ꯑꯣꯏꯔꯝꯝꯕꯅꯤ ꯈꯟꯗꯣꯛꯑꯁꯤ ꯃꯣꯏꯁꯦ ꯑꯅꯤꯃꯛ ꯀꯥꯟꯅꯍꯜꯂꯦꯕꯈꯣꯏꯗ ꯑꯗꯣ ꯃꯄꯥꯟꯗ ꯊꯣꯛꯇꯕꯤ ꯁꯨꯝ ꯂꯩꯁ ꯊꯜꯂꯦ ꯆꯤꯡ ꯄꯥꯠꯀꯥꯁꯤꯕꯨ ꯁꯨꯝ ꯌꯦꯡꯅꯤꯡꯕ ꯀꯣꯏꯅꯤꯡꯕ ꯆꯠꯅꯤꯡꯕ ꯐꯥꯎꯗ꯭ꯔꯥ
ꯑꯁ ꯌꯥꯝꯐꯥꯛꯑꯣꯏꯗ ꯑꯗꯨꯗꯤ ꯀꯥ ꯁꯨꯝ ꯂꯩꯁꯟꯕꯗꯣ ꯍꯥꯏꯗꯤ ꯋꯥꯔꯦ ꯌꯥꯝꯅ ꯅꯪꯒꯟ ꯈꯁꯤꯟ ꯅꯥꯔꯦ ꯇꯨꯝꯕ ꯇꯨꯝꯕꯗ ꯑꯗꯨꯝ ꯑꯩ ꯅꯨꯡꯁꯤ ꯍꯛꯆꯥꯡꯁꯨ ꯈꯔ ꯅꯨꯡꯉꯥꯏꯕ ꯑꯗꯨꯅ ꯆꯠꯊꯣꯛꯄ ꯄꯥꯝꯃꯦ ꯈꯔ ꯑꯗꯨꯝ
ꯆꯤꯡꯗꯒ ꯑꯆꯤꯛꯄ ꯃꯐꯝ ꯅꯨꯡꯁꯤꯠ ꯀꯌꯥ ꯁꯤꯛꯄ ꯃꯐꯝꯗꯒ ꯆꯠꯑꯗꯤ ꯍꯦꯟꯅ ꯅꯨꯡꯉꯥꯏꯗꯧꯕ ꯁꯣꯏꯗꯧꯕ ꯃꯥꯜꯂꯦ ꯏꯁꯥꯗꯣ ꯕꯣꯔꯤꯡ ꯆꯨꯁꯜꯂꯦꯕ ꯑꯗꯨꯝ ꯅꯨꯡꯁꯤꯗ ꯂꯩꯕꯗꯣ ꯑꯗꯨꯝ ꯌꯨꯝꯗ ꯂꯥꯛꯎꯕꯨꯗꯤ ꯍꯥꯏꯕ ꯑꯩꯗꯣ ꯑ ꯑꯃꯨꯛꯁꯨ ꯆꯠꯁꯤꯔ ꯑꯃꯨꯛꯁꯨ ꯈꯜꯂꯤ ꯑꯩ ꯍꯧꯖꯤꯛꯁꯦ ꯊꯦꯡꯕꯨꯗꯤ ꯊꯦꯡꯖꯤꯜꯂꯛꯑꯦ ꯑꯗꯣ ꯈꯪꯗꯦ ꯑꯩ ꯌꯥꯝꯅ ꯈꯪ
ꯑꯣ ꯍꯣꯏꯅꯦ ꯍꯣꯏꯗꯣ ꯍꯣꯁꯇꯦꯜꯗ ꯂꯩꯕꯒꯤ ꯑꯗꯨꯝ ꯑ ꯒ꯭ꯌꯥꯟꯃꯦꯟ ꯇꯥꯗꯕꯤꯗ ꯑꯗꯨꯝ ꯀꯥ ꯑꯅꯨꯡꯗ ꯂꯩꯁꯟꯕꯗꯣ ꯅꯨꯡꯗꯥꯡ ꯋꯥꯏꯔꯝꯒꯨꯝꯕ ꯍꯥꯏꯗꯤ ꯁꯨꯝ ꯊꯣꯛꯇꯣꯛꯄ ꯉꯥꯏꯍꯥꯛ ꯋꯥꯛꯀꯤꯡ ꯑꯣꯏ ꯊꯣꯠꯊꯣꯛꯄꯁꯦ ꯁꯤꯁꯨ ꯅꯨꯡꯉꯥꯏꯕꯅꯦꯕ ꯏꯁꯥ ꯍꯛꯆꯥꯡꯗꯣ ꯑꯗꯣ ꯑꯗꯨꯃꯥꯏꯅ ꯆꯠꯇꯧ ꯌꯥꯗ꯭ꯔꯣ ꯅꯪꯕꯣ ꯑꯗꯣ ꯅꯪ ꯌꯨꯝꯗ ꯆꯠ ꯀꯦꯔ ꯉꯁꯤꯗꯣ ꯈꯜꯂꯗꯤ ꯉꯁꯤꯗꯤ ꯊꯦꯡꯃꯤꯜ ꯊꯦꯡꯃꯜꯂꯅꯤ ꯍꯌꯦꯡ ꯑꯣꯏꯅ ꯉꯟꯅ ꯆꯠꯄꯅ ꯐꯅꯤꯌꯦ ꯅꯪꯗꯣ
ꯎꯝ ꯍꯣꯏ ꯑꯗꯣ ꯉꯁꯤ ꯀꯩꯀꯩꯁꯨ ꯆꯠꯂꯔꯣꯏꯗ ꯑꯩ ꯑꯗꯣ ꯋꯥꯛꯀꯤꯡ ꯆꯠꯄꯗꯣ ꯉꯁꯤꯗꯤ ꯑꯩꯈꯣꯏ ꯏꯃꯥꯟꯅꯕꯤꯗꯣ
ꯍꯧꯔꯛꯇ꯭ꯔꯦ ꯃꯥꯗꯤ ꯆꯠꯇ꯭ꯔꯕ ꯃꯥꯜꯂꯦ ꯑꯗꯨꯝ ꯑꯩꯊꯟꯗꯗꯤ ꯆꯠꯄ ꯌꯥꯗꯦꯗꯅ ꯀꯤꯡꯗꯣ ꯏꯃꯥꯟꯅꯕꯤ ꯃꯌꯥꯝꯗꯣ ꯉꯁꯤ ꯂꯣꯏꯗꯕ ꯃꯥꯟꯂꯦ ꯀꯅꯥꯝ ꯀꯔꯤꯝ ꯍꯥꯏꯔꯛꯇꯦꯑ ꯑꯗꯨꯅ ꯆꯠꯂꯔꯣꯏ ꯑꯩꯁꯨ ꯁꯥ ꯀꯌꯥ ꯅꯨꯡꯉꯥꯏꯇꯕꯒ ꯑꯗꯨꯝ ꯂꯩꯁꯜꯂꯒꯦ ꯑꯗꯨ ꯆꯠꯄꯨꯗꯤ ꯆꯠꯅꯤꯡꯉꯦ ꯐꯔ
ꯑꯗꯣ ꯅꯪ ꯆꯠꯅꯤꯡꯉꯒꯗꯤ ꯋꯥꯛꯀꯤꯡ ꯆꯠꯂꯨꯁꯤꯅ ꯅꯪꯅ ꯍꯧꯔꯁꯤ ꯑꯗꯨꯒ ꯍꯧꯍꯧ ꯇꯧꯔꯒ ꯆꯠꯂꯁꯨ ꯑꯁꯦꯡꯕꯒꯤ ꯆꯠꯂꯨꯁꯤ ꯍꯥꯏꯕ ꯑꯣꯏꯔꯒꯗꯤ ꯂꯨꯖꯔꯨꯗꯣꯏꯅꯦ
ꯎꯝ ꯑꯗꯨ ꯈꯪꯗꯤꯌꯦ ꯑꯗꯣ ꯈꯪꯗꯦ ꯆꯠꯁꯦ ꯍꯥꯏꯔ ꯆꯠꯂꯣꯏꯁꯦ ꯍꯥꯏꯔ ꯑꯗ ꯅꯪ ꯁꯨꯄꯥ ꯆꯠꯂꯨ ꯆꯠꯅꯤꯡꯕꯣ ꯅꯪꯖꯨ ꯅꯪ ꯆꯠꯅꯤꯡꯉꯥꯗꯤ ꯆꯠꯂꯨꯁꯤꯔꯣ
ꯑꯩꯗꯣ ꯍꯥꯏꯔꯞ ꯍꯥꯏꯗꯤ ꯏꯃꯨꯡꯗ ꯁꯨꯝ ꯂꯩꯁꯟꯕꯗꯣ ꯅꯨꯡꯉꯥꯏꯇꯦ ꯑꯗꯣ ꯏꯃꯥꯟꯅꯕꯤ ꯑꯃꯗꯣ ꯑꯩꯈꯣꯏ ꯏꯃꯥꯟꯅꯕꯤ ꯑꯃꯗꯣ ꯃꯥꯗꯣ ꯀꯩꯅꯣꯗ ꯖꯦꯔꯣꯛꯁ ꯇꯧꯕ ꯆꯠꯂꯦ ꯍꯥꯏꯑꯦꯕꯀꯣ ꯑꯗꯣ ꯃꯥꯅ ꯑꯩꯈꯣꯏ ꯑꯗꯨꯝ ꯊꯣꯛꯂꯛꯅꯤꯡꯉꯗꯤ ꯊꯣꯂꯣꯛ ꯑꯣ ꯈꯣꯠꯂꯣ ꯑꯅ ꯍꯥꯏꯔꯛꯑꯦꯕ ꯑꯗꯣ ꯂꯨꯊꯣꯛꯄ ꯂꯣꯏꯔꯒ ꯍꯥꯏꯔꯞ ꯆꯠꯂꯨꯁꯤ ꯍꯥꯏꯕ꯭ꯔꯣ ꯅꯠꯇ꯭ꯔꯒꯅ
ꯈꯪꯗꯦ ꯌꯦꯡꯉꯁꯦ ꯅꯪ ꯂꯨꯗꯤ ꯂꯨꯖꯊꯣꯛꯎꯔꯣ ꯍꯧꯖꯤꯛ ꯑꯗꯨꯒ ꯇꯟꯂꯥꯛꯇꯕꯔ ꯌꯦꯡꯉꯖꯦ ꯑꯩ ꯈꯔ ꯈꯔꯗꯤ ꯇꯟꯂꯤ ꯇꯜꯂꯤꯗꯤ ꯇꯧꯋꯦ ꯆꯠꯄꯨꯗꯤ ꯆꯠꯅꯤꯡꯉꯒ ꯑꯃ ꯄꯨꯛ ꯍꯧꯈꯠꯂꯒ ꯆꯠꯄ ꯉꯝꯗꯕꯤꯗꯨꯅꯦ ꯑꯩꯅ ꯇꯧꯔꯤꯁꯤ ꯄꯜꯕꯒꯤ
ꯀꯩꯅꯣꯁꯨ ꯇꯧꯕꯩꯅꯦ ꯑ ꯅꯁꯥꯁꯨ ꯈꯤꯇꯪ ꯅꯨꯡꯉꯥꯏꯇꯦꯅ ꯍꯥꯏꯕꯗꯣ ꯑꯗꯨꯗꯨꯒꯤ ꯑ ꯑꯃꯨꯛ ꯊꯣꯛ ꯏꯟ ꯇꯧꯒꯨꯝꯁꯨ ꯇꯧ ꯇꯧꯕꯗꯣ ꯑꯣꯏꯔꯕꯅꯤ ꯍꯣꯏ ꯑꯗꯨ ꯌꯦꯡꯉ ꯁꯦ ꯑꯩꯁꯨ ꯍꯥꯟꯅ ꯀꯩꯅꯣ ꯇꯧꯊꯣꯛꯎꯒꯤꯒꯦ ꯅꯠꯇ꯭ꯔꯗꯤ ꯌꯥꯔꯣꯏꯗꯕꯅꯤꯅ
ꯎꯝ ꯎꯝ ꯎꯝ ꯏꯔꯨꯖꯊꯣꯛꯎꯔꯣ ꯅꯪ
ꯎꯝ ꯑꯗꯨꯒ ꯆꯠꯄ ꯆꯠꯇꯕꯗꯣ ꯌꯦꯡꯉꯁꯤ ꯇꯧꯗꯤꯗꯨꯝ ꯉꯪꯅꯤꯕ
ꯍꯣꯏ ꯅꯪ ꯍꯧꯖꯤꯛ
ꯍꯣꯏ ꯐꯔꯦ ꯑꯗꯨ ꯑꯩꯁꯦ ꯍꯧꯖꯤꯛꯁꯦ ꯀꯥꯡꯉꯧ ꯑꯃ ꯉꯧꯁꯤꯔꯅ ꯇꯧꯕꯅꯦ ꯑꯗꯨꯗꯨꯒꯤ ꯏꯟꯁꯥꯡ ꯀꯩꯀꯥꯁꯦ ꯁꯦꯝꯃꯝꯕꯅꯦꯕ ꯑꯗꯨꯗ ꯀꯥꯡꯉꯧꯁꯦ ꯉꯧꯒꯦꯅ ꯊꯥꯎꯁꯦ ꯍꯩꯖꯜꯂꯨꯔꯦ ꯑꯗꯨꯗꯨꯒ ꯇꯤꯜꯍꯧꯁꯦ ꯌꯥꯎꯔꯝꯗ꯭ꯔꯦꯅꯦ
ꯎꯝ
ꯇꯤꯍꯧꯗ ꯆꯥꯝꯊꯣꯛꯑꯒ ꯑꯃꯨꯛ ꯁꯣꯏ